ꯇ ꯇꯥꯏ꯫
ꯑꯣ ꯀꯩꯗꯧꯔꯝꯅꯤꯒꯦ꯫
ꯑꯁ ꯀꯣꯛ ꯉꯥꯎꯋꯦꯅ ꯍꯤꯄꯥꯝꯃꯤꯅꯦ꯫
ꯑꯥ ꯀꯣꯛ ꯉꯥꯎꯋꯦꯗꯤ ꯀꯩꯗꯧꯔꯒꯦ꯫ ꯑꯣ ꯅꯣꯏꯔꯣꯝꯒꯤ ꯃꯩ ꯑꯗꯨ ꯀꯃꯥꯏꯅ ꯇꯧꯔꯤꯅꯣ ꯑꯗꯝ ꯃꯨꯠꯂꯤꯗꯨꯕꯣ꯫ ꯎꯝ ꯅꯣꯏꯔꯣꯝꯒꯤ ꯃꯩꯗꯣ ꯑꯗꯨꯝꯃꯨꯠꯂꯤꯗꯣ ꯀꯩꯗꯧꯔꯖꯥꯠꯅꯣ꯫
ꯈꯪꯗꯦꯍꯦ꯫ ꯃꯩ ꯁꯦꯝꯗꯦ ꯑꯩꯈꯣꯏ ꯃꯅꯤꯄꯨꯔꯒꯤ꯫ ꯃꯩꯁꯤ ꯈ꯭ꯋꯥꯏ ꯅꯨꯡꯉꯥꯏꯇꯕ ꯑꯣꯏꯔ ꯃꯥꯜꯂꯦ꯫
ꯑꯗꯨ ꯅꯣꯏꯒꯤ ꯍꯟꯗꯛꯇꯤ ꯐꯖꯅ ꯆꯥꯡꯅꯥꯏꯅ ꯃꯨꯠꯇ꯭ꯔꯣ꯫
ꯃꯨꯠꯂꯦ꯫ ꯆꯥꯡ ꯅꯥꯏꯅ꯫
ꯎꯝ ꯑꯁ ꯕꯦꯔꯅꯦ꯫ ꯀꯩꯒꯤ ꯃ
ꯀꯩꯅꯣꯗꯤ ꯑꯗꯨꯗ ꯀꯩꯅꯣ
ꯍꯜꯂꯛꯇ꯭ꯔꯤ ꯍꯜꯂꯛꯇ꯭ꯔꯤ
ꯈꯂꯁꯂꯕ ꯂꯀꯔꯤ
ꯍꯣꯏ ꯑꯦꯛꯖꯥꯝ ꯂꯣꯏꯕꯅꯤ ꯈꯔ ꯊꯦꯡ ꯌꯦꯡ ꯊꯣ ꯃꯥꯜꯂꯦ ꯆꯞ ꯃꯥꯟꯅꯅꯦ ꯅꯅꯦꯗꯤꯕ ꯊꯥꯏꯅ ꯑꯦꯛꯖꯥꯝꯔ ꯀꯩꯅꯣ ꯅꯨꯡꯉꯥꯏꯕꯗꯣ ꯝꯗꯥꯡ ꯅꯨꯡꯗꯥꯡ ꯃꯁꯥꯅ ꯊꯥꯔꯝꯅꯤ ꯀꯩꯅꯣꯅꯦ ꯀꯨꯏꯁꯨ ꯅꯨꯡꯉꯥꯏꯇꯧꯏ ꯑꯗꯨꯗꯤ ꯆꯞ ꯃꯥꯟꯅꯩ
ꯃꯣꯏꯗꯤ ꯃꯥꯁꯇꯔ ꯂꯣꯏꯗꯣꯏꯅꯤꯅ ꯎꯝ
ꯀꯅ
ꯑꯦ ꯇ꯭ꯔꯣ
ꯌꯥꯗ꯭ꯔꯥ
ꯅꯤꯔꯚꯔꯇꯤ ꯀꯩꯝ ꯇꯧꯗ
ꯇꯥꯕ ꯇꯥꯕꯐꯝ ꯈꯪꯗ꯭ꯔ
ꯎ
ꯑꯣ ꯀꯩ ꯍꯥꯏꯕꯅꯣ ꯍꯧꯖꯤꯛꯀꯤꯗ
ꯑꯆꯗꯦ ꯩꯅ ꯊꯕꯛ ꯍꯜꯂꯞꯄ ꯀꯌꯥꯝ ꯑꯣꯏꯔꯛ
ꯀꯃꯥꯏ ꯀꯃꯥꯏꯅ ꯇꯧꯔꯒ ꯂꯦꯜꯂꯤꯒꯦ ꯁꯇꯕ ꯍꯥꯜ ꯑꯗꯨꯉꯥꯏꯔꯤꯌꯦꯦ
ꯍ
ꯑꯩꯗꯣ ꯁꯣꯝ ꯂꯝ ꯑꯔꯥꯞꯄꯝ ꯆꯠꯂꯨꯕ ꯑꯗꯨꯒꯤ ꯈ ꯊꯤ ꯍꯂꯄ ꯊꯦꯡꯉꯦ ꯍꯂꯛꯄ
ꯑꯣ ꯐꯗ
ꯎꯝ ꯎꯝ ꯎꯝ ꯎꯝ
ꯀꯩ ꯅ ꯀ ꯍꯥꯏꯂ ꯍꯅ
ꯑꯣ ꯑꯩ ꯏꯅꯦꯁꯨ ꯅꯨꯡꯉꯥꯏꯇꯕꯥ ꯅꯍꯥꯛꯁꯨ ꯅꯨꯡꯉꯥꯏꯇ꯭ꯔꯕ ꯑꯩꯒꯤꯁꯤꯕꯣ ꯑꯣ ꯇꯥꯕ ꯈꯣꯠꯄꯗꯤ ꯌꯥꯝ ꯅꯨꯡꯉꯥꯏꯇ꯭ꯔꯕ ꯑꯩꯒꯤꯁꯦ ꯁꯝꯗ ꯁꯝꯗ
ꯇꯥꯗꯤ ꯇꯥꯏꯌꯦꯕꯗꯨꯗꯨꯒ ꯄꯗ ꯄ ꯑꯃ ꯑꯣ
ꯌꯥꯔꯕ ꯍꯧꯅꯦ
ꯑ
ꯎꯝ ꯆꯂꯨ ꯃꯅꯦ ꯁꯪꯗꯦ ꯁꯪꯗꯦ ꯀꯩꯅꯣ ꯕꯣꯔꯥ ꯀꯩꯗꯣ ꯈꯔ ꯆꯥꯉꯦꯅ ꯈꯔ ꯂꯩꯔꯛ
ꯑꯗꯨ ꯍꯂ ꯎꯝ ꯇꯥꯏ ꯇꯥꯏ
ꯍꯜꯂꯣ ꯑꯣ ꯕꯣꯔꯥ ꯀꯩꯀꯩꯗꯣ ꯈꯔ ꯆꯥꯅꯤꯡꯉꯦ ꯂꯩꯔꯛꯄꯅꯤꯅꯦ ꯀꯛꯆꯤꯡ ꯑꯍꯥꯎꯕꯗꯣ
ꯑꯣ ꯀꯛꯆꯤꯡ ꯕꯣꯔꯥꯗꯨꯔꯣ
ꯑ ꯑꯥ ꯑꯥ ꯍꯥꯎ ꯌꯥ ꯑꯗꯨꯗ ꯈꯔ ꯈꯔ ꯂꯩꯔꯛꯄꯅꯦ
ꯁꯤ
ꯅꯣꯏ ꯇꯤꯝ ꯀꯃꯥꯏꯅ ꯇꯧꯕ ꯑꯗꯨꯗꯤ ꯆꯥꯛ ꯆꯥꯗ꯭ꯔꯤꯗ
ꯍꯥꯏ ꯆꯥꯛ ꯆꯥꯗ꯭ꯔꯤ ꯑꯣꯟ ꯑꯩꯅ ꯍꯥꯏꯕꯗꯤ ꯑꯌꯨꯛꯀꯤ ꯍꯥꯏꯕꯅꯦ
ꯑꯌꯨꯛꯀꯤ ꯆꯥꯛ ꯆꯥꯔꯦ ꯆꯥꯔꯦ ꯆꯥꯔꯦ ꯆꯥꯔꯦ
ꯑꯣ
ꯉꯁꯤꯗꯤ ꯍꯣꯇꯦꯜ ꯑꯗꯨꯃꯥꯏ ꯆꯥꯥꯁꯜꯂꯛꯑꯦ ꯊꯦꯡꯉꯕꯀꯣ ꯆꯥꯛꯁꯨ ꯂꯥꯝꯃꯦ ꯍꯥꯏꯕ ꯏꯃꯥꯟꯅꯕ ꯆꯥꯃꯤꯟꯅꯕꯅꯤ ꯑꯗꯨꯒꯤ ꯆꯪꯉ ꯀꯩꯅꯣꯝ ꯆꯥꯈꯔꯁꯦꯅ ꯆꯥꯊꯣꯛꯑꯦ ꯆꯥꯔꯦ ꯆꯥꯔꯦ ꯆꯥꯛ ꯆꯥꯔꯦ
ꯑ
ꯎ
ꯎꯝ ꯀꯅꯥ ꯀꯅꯥ ꯂꯩꯒꯦ ꯅꯥꯑꯣꯆꯥ ꯑꯍꯜ ꯑꯃꯇ ꯍꯜꯂꯛꯇ꯭ꯔꯤ ꯇꯥꯝꯆꯧ ꯁꯣꯔꯥꯠ ꯌꯥꯎ ꯆꯠ
ꯑꯥ
ꯈꯤꯕꯅꯦ ꯑꯩꯈꯣꯏ ꯚꯥꯏꯁꯨ ꯍꯜꯂꯛꯇ꯭ꯔꯤ
ꯑ ꯑ ꯆꯍꯥꯎꯇꯟ ꯆꯦꯜꯂꯛꯄꯅꯤꯅꯦ ꯑꯩꯈꯣꯏ ꯕ꯭ꯔꯗꯔ ꯑꯃꯗ ꯂꯩꯔꯦ ꯂꯩꯔꯦ
ꯏꯃꯥꯁꯨ
ꯎꯝ ꯎꯝ
ꯎꯝ ꯎꯝꯝꯝꯝ
ꯑꯥ
ꯑꯩꯈꯣꯏ ꯍꯟꯗꯛ ꯃꯩꯗꯤ ꯐ ꯅꯨꯡꯉꯥꯏꯇ꯭ꯔꯦꯍꯦ ꯍꯥꯥ
ꯎꯝ ꯀꯃꯥꯏꯅ ꯇꯧꯔ ꯂꯦꯜꯒꯦ ꯉꯁꯤ ꯁꯤ ꯅꯨꯃꯤꯁꯤꯕꯣ
ꯀꯁꯤꯅꯨ ꯀꯩꯕꯨ ꯂꯦꯟꯗꯣꯏꯅꯣ ꯑꯥ ꯈꯑꯈꯣꯏꯕꯥꯅ ꯊꯣꯡ ꯁꯦꯝꯕ ꯀꯩꯅꯣꯕꯨꯗꯤ ꯌꯥꯎꯔꯝꯃꯦ ꯑꯗꯨꯗꯣ ꯐꯃꯨꯡꯗ ꯑꯗꯨꯝ ꯂꯩ ꯍꯥꯏꯇꯥꯔꯦ
ꯎꯝ ꯀꯃꯥꯏꯅ ꯇꯧꯔꯒꯦ ꯑꯗꯨꯒꯤꯗꯣ ꯑ ꯑꯅꯤ ꯐꯧꯗꯤ ꯂꯣꯏꯍꯧꯔꯗꯥꯏ
ꯎꯝ ꯑꯅꯤ ꯂꯣꯏꯔꯦ ꯑꯗꯣ ꯀꯩꯅꯣ ꯍꯩꯖꯤꯜꯂꯦ ꯃꯇꯥꯏ ꯃꯇꯥꯏ
ꯀꯩꯅ ꯇꯧꯔꯒ ꯃꯦꯟ ꯈꯔ꯭ꯦ ꯑꯗꯨꯗꯤ
ꯀꯃꯥꯏꯅ ꯇꯧꯔꯒ ꯍꯩ
ꯎꯝ ꯂꯣꯏꯈ꯭ꯔꯕ ꯑꯍꯨꯝꯃꯛ
ꯑ ꯑꯃ ꯂꯣꯏ
ꯑꯍꯨꯝꯃꯛ ꯂꯣꯏꯁꯟ ꯁꯜꯂꯕꯣ ꯀꯃꯥꯏꯅ ꯇꯧꯒꯦ
ꯑꯍꯨꯝꯗꯤ ꯀꯥꯏꯗꯒꯤ ꯑꯅꯤꯅꯤꯒꯅꯤ ꯑꯅꯤ ꯇ ꯑꯣꯏꯔꯦ
ꯖꯨꯕꯤꯁ ꯁꯦꯝꯍꯧꯗꯦ
ꯐꯥꯃꯨꯡ ꯁꯦꯝꯕꯩ ꯑꯁ ꯁꯦꯝꯗ꯭꯭ꯔꯔꯤ ꯁꯦꯝꯕꯨꯗꯤ ꯂꯣꯏꯒꯔꯥꯕꯅꯦ ꯑꯗꯣ ꯍꯥꯏꯗꯤ ꯍꯥꯠꯇ꯭ꯔꯤꯕ
ꯑꯣ ꯑꯣ ꯀꯩꯌꯤꯝ ꯍꯥꯞꯆꯤꯟꯗ꯭ꯔꯤꯕ ꯀꯃꯥꯏꯅ ꯇꯧꯔꯒꯦ ꯑꯗꯨꯒꯤ ꯃꯇꯥꯏ ꯃꯇꯥꯏꯗ ꯈꯔ ꯍꯥꯞꯄꯤꯕꯗꯣ ꯈꯔ ꯃꯥꯜꯂꯕ ꯌꯨꯝꯗ
ꯌꯨꯝꯗꯨꯕꯨ ꯈꯔ ꯃꯥꯜꯂꯕ ꯀꯃꯥꯏꯅ ꯇꯧꯒꯦ
ꯃꯥꯂꯦ ꯀꯩꯅ ꯑꯇꯩ ꯏꯋꯥꯎ ꯋꯥꯎꯔ ꯂꯩ
ꯍꯣꯏꯅꯦ ꯑꯗꯨꯕꯨ ꯑꯣꯏꯗꯤ ꯃꯆꯨ ꯁꯡꯉꯥꯀꯥꯟꯗ ꯊꯣꯛꯂꯛꯈꯤꯅꯤꯗ ꯀꯩꯩꯅꯣ ꯅꯣꯏ ꯀꯅꯥ ꯀꯅꯥꯗ ꯌꯥꯝ ꯂꯥꯡꯕ ꯇꯧꯋꯤꯗ ꯅꯥꯀꯟꯗ
ꯂꯥꯡꯕ ꯅꯨꯄꯤꯗ ꯍꯥꯏꯔꯒ ꯆꯔꯨꯒꯨꯝ
ꯈꯔ ꯂꯥꯡꯒꯨꯝ
ꯂꯥꯡ ꯕꯅꯤ ꯂꯥꯡꯕꯅꯤ ꯑꯗꯨꯏꯅꯤ ꯫
ꯀꯩ ꯃꯊꯦꯜ ꯀꯩ ꯃꯊꯦꯜ ꯀꯩ ꯃꯊꯦꯜ ꯊꯣꯡꯕꯅꯣ ꯈꯪꯗꯦꯅꯦ ꯃꯈ ꯀꯨꯟꯗ꯭ꯔꯤꯅꯦ ꯀꯩ ꯃ ꯊꯦꯟꯊꯣꯡꯅꯕ ꯈꯪꯗꯦ ꯆꯥꯛꯀ ꯆꯥꯗ꯭ꯔꯤ
ꯑꯣ ꯀꯪꯁꯣꯏ
ꯅꯠꯇꯦꯗꯥ ꯑꯩꯒꯤ ꯋꯥꯅꯤꯅ꯫ ꯑ ꯑꯣꯏꯔꯝꯃꯅꯤ ꯑꯗꯨꯗꯤ꯫
ꯑ ꯑꯣꯏꯔꯝꯃꯅꯤ ꯑꯣꯏꯔꯝꯃꯅꯤ ꯑꯣ ꯑꯩꯈꯣꯏ ꯑꯉꯥꯡꯗꯨꯕꯨꯗꯨ ꯂꯩꯕ꯭ꯔꯣ?
ꯂꯩ ꯂꯩ꯫ ꯂꯥꯡꯉꯤꯁꯦ ꯌꯥꯝ ꯌꯥꯝ
ꯃꯣꯏꯅꯤꯔꯣ ꯉꯥꯁꯥꯏꯗꯩ ꯂꯥꯡꯉꯤꯖꯦ?
ꯑ ꯍꯧꯅ ꯇꯥꯕ꯭ꯔꯣ?
ꯍꯧꯕ ꯍꯤꯏꯖꯦ ꯍꯣꯏ ꯅꯥꯀꯟꯗ ꯋꯥ ꯉꯥꯡꯅꯕꯒꯤ ꯁꯥꯎꯟꯗꯣ ꯑꯗꯨ ꯇꯥꯏ ꯌꯥꯏ- ꯌꯥꯏ ꯀꯥꯏꯗꯦ - ꯀꯥꯏꯗꯦ꯫ ꯄꯨꯡ ꯀꯌꯥ ꯑꯗꯥꯏ ꯍꯟꯅꯔꯛꯀꯦ ꯗꯨ ꯑ ꯑ ꯑ ꯑꯅꯤꯗꯨꯕꯨ? ꯄꯨꯡ ꯀꯌꯥ ꯑꯗꯥꯏ ꯍꯟꯅꯔꯛꯀꯦ ꯑꯅꯤꯗꯣ?
ꯑꯍꯣꯡꯕꯒꯤ ꯃꯥꯡꯒꯣꯜꯂꯩ ꯃꯤꯠ ꯌꯦꯡꯕ ꯄꯨꯟꯅ
ꯀꯩꯅꯦ ꯀꯩꯅꯣ ꯃꯃꯤꯠ ꯌꯥꯗ꯭ꯔꯕ ꯍꯥꯏꯖꯦ?
ꯈꯪꯗꯦꯗ ꯑꯅꯣꯛ ꯇꯣ
ꯀꯔꯤꯕꯥ?
ꯇꯅꯦ
ꯑꯅꯣꯞ ꯍꯥꯞꯄꯦ
ꯍꯦꯛꯇ
ꯑꯣ ꯍꯥꯥꯞ ꯍꯥꯏꯖꯤꯕꯣ ꯑꯁ ꯑꯣꯟꯊꯣꯛꯄꯅꯤ!
ꯑꯩꯒꯤꯗꫭ ꯑꯃꯥꯏꯅꯦ ꯀ꯭ꯂ
ꯀꯔꯝꯃ ꯂꯩ
ꯀꯂꯥꯖ ꯁꯤꯛꯁ ꯇꯧꯕꯗꯣ ꯍ ꯑꯍ ꯍ ꯈꯪꯗꯦꯍꯩ ꯌꯦꯡꯗ꯭ꯔꯤꯗ
ꯎꯝ ꯂꯩꯅꯤ ꯂꯩꯔꯦꯕ ꯑꯣ ꯀꯌꯥꯃꯨꯛ ꯇꯤꯡꯉꯖꯅꯣ
ꯂꯤꯁꯤꯡ ꯑꯍꯨꯝ ꯑꯍꯨꯝ ꯍꯟꯅ ꯍꯦꯜꯂꯦ ꯍꯥꯏꯕ꯭ꯔꯣ ꯀꯩꯝꯃ
ꯑꯝꯃ
ꯑꯍꯨꯝ ꯍꯥꯏꯕ ꯑꯍꯨꯝ ꯍꯦꯜꯂꯦ ꯍꯥꯏꯕ
ꯑꯣ ꯇꯥꯡꯉꯤꯅꯦ ꯑꯍꯨꯝ ꯑꯣꯏꯇꯥꯔꯗꯤ
ꯎꯝ ꯇꯥꯡꯉꯤ ꯀꯩꯅꯣ ꯃꯤꯠ
ꯇꯥꯡꯉꯤꯅꯦꯍꯦ ꯑꯍꯨꯝ ꯍꯣꯏ ꯑ ꯑꯣ ꯑꯃ ꯍꯥꯏꯔꯣ ꯑꯍꯨꯝ ꯍꯥꯏꯔꯣ
ꯇꯧꯁꯤꯟꯕꯤ
ꯑꯣꯁ ꯇꯥꯡꯉꯤꯅꯦ ꯑꯁ ꯐꯖꯔꯦꯅꯦ ꯐꯖꯔꯦꯅꯦ ꯑꯍꯨꯝ ꯑꯣꯏ ꯇꯥꯗꯤ ꯎꯝ ꯇꯥꯡꯉꯤꯅꯦ ꯑꯗꯨꯗꯤ
ꯎ ꯑꯇꯥꯡꯕꯤꯒ ꯍꯦꯛꯇ ꯂꯩꯁꯟꯕꯤ
ꯎꯝ ꯐꯔꯦ ꯐꯔꯦ ꯑꯩ ꯆꯥꯛꯁꯤ ꯆꯥꯁꯤꯔ ꯆꯥꯔꯣꯏꯁꯤꯔ ꯈꯟꯖꯥꯟꯅ ꯂꯩꯔꯦꯅ ꯇꯧꯔꯤꯁꯦ
ꯏꯁꯁ ꯌꯥꯔꯦꯕꯣ ꯍꯣꯇꯦꯜꯗꯁꯨ ꯆꯥ ꯒ ꯑꯗꯨꯅꯗꯤ ꯑꯗꯨꯒ ꯅꯨꯃꯤꯗꯥꯡꯁꯨ ꯑꯃꯨꯛ ꯆꯥꯗꯣꯏꯕ
ꯅꯨꯃꯤꯠꯗꯥꯡꯁꯨ ꯑꯃꯨꯛ ꯆꯥꯗꯣꯏꯅꯤ
ꯑ
ꯇꯧꯔ ꯂ ꯈꯔ ꯋꯥꯔꯦ ꯉꯁꯤꯗꯤ ꯒꯥꯔꯤ ꯊꯧ ꯊꯧꯅ ꯇꯨꯝꯅꯤꯡꯉꯛꯑꯕꯅꯦ
ꯇꯨꯝ ꯇꯨꯝꯃ ꯊꯧꯕ ꯌꯥꯗꯔꯣ
ꯀꯥꯏꯗꯒꯤꯅꯣ ꯒꯥꯔꯤ ꯑꯆꯧꯕꯅꯤꯗꯤ ꯉꯥꯏꯍꯥꯛ ꯈꯥꯝꯃꯒ ꯇꯨꯝꯗꯅ ꯈꯣꯠꯇꯅ ꯠꯇꯅ ꯇꯧ ꯌꯥꯕ ꯀꯥꯏꯗꯒꯤ ꯃꯆꯥꯗ ꯆꯠꯁꯤꯜꯂ ꯇꯨꯝꯁꯤꯜꯂꯗꯤ ꯕꯦꯔꯥ ꯀꯥꯔꯣꯏꯗ꯭ꯔꯣ ꯇꯨꯃ ꯀꯗ
ꯑꯗꯨ ꯅꯪ ꯅꯍꯥꯟꯕ ꯑꯣꯏꯗꯨꯣꯏꯅꯦ
ꯃꯅꯤꯅꯦ ꯏꯃꯥꯟꯅꯕ ꯃꯅꯤꯡ ꯇꯣꯡ ꯑꯣꯏꯗꯨꯢꯅꯦ ꯌꯥꯎꯗꯣꯏꯅꯦ ꯏꯃꯥꯟꯅꯕ ꯃꯅꯤꯡ ꯇꯣꯡꯉꯤ ꯇꯨꯝꯅꯤꯡꯉꯤ ꯍꯥꯏꯔꯥꯛꯇꯅ ꯐꯔꯦꯁꯦ ꯅꯪꯁꯨ ꯉꯥꯏꯍꯥꯛ ꯄꯣꯊꯥꯖꯔꯣ ꯑꯩꯁꯨ ꯉꯥꯛꯇ ꯇꯨꯝꯈꯤꯒꯦ ꯇꯨꯝꯅꯤꯡꯉꯦ
ꯎꯝ
ꯑ ꯐꯔꯦ ꯐꯔꯦ ꯊꯝꯃꯦꯀꯣ
ꯎ